ꯑꯥ ꯇꯥꯕ꯭ꯔꯥ
ꯇꯥꯏꯌꯦ ꯇꯥꯏꯌꯦ
ꯎꯝ ꯉꯁꯤꯁꯦ ꯁꯥꯕ ꯃꯥꯜꯂꯦ ꯃꯄꯥꯟ ꯍꯦꯛ ꯊꯣꯛꯄꯗ ꯅꯨꯡꯁꯥ ꯑ ꯆꯨꯗꯦ
ꯀꯟꯅ ꯆꯨꯋꯦ ꯁꯤꯗꯗꯤ ꯌꯥꯝ ꯅꯣꯡ ꯀꯟꯅ ꯆꯨꯨꯋꯦ ꯍꯣꯏ ꯌꯥꯝ ꯁꯥꯕ ꯌꯥꯗꯦ ꯃꯄꯥꯟꯗ ꯌꯥꯝ
ꯎꯝ ꯑꯗꯨ ꯍꯣꯏ ꯅꯨꯡꯉꯥꯏꯔꯝꯒꯅꯤ ꯅꯨꯡꯁꯤꯠꯀ ꯑꯃꯨꯛ ꯂꯥꯛꯑꯗꯤꯀꯣ
ꯍꯣ ꯅꯨꯡꯁꯥꯁꯨ ꯊꯣꯛꯇꯦ ꯌꯥꯝ ꯅꯨꯡꯉꯥꯏ ꯗꯨꯀꯥꯟ ꯅ ꯉꯁꯥꯢ
ꯍꯣꯏ꯫
ꯍꯥꯏ ꯑꯩꯈꯣꯏ ꯅꯍꯥꯟ ꯎꯝ ꯕꯦꯅꯥꯎ ꯄꯥꯏꯕꯤ ꯅꯨꯄꯤꯅ ꯍꯥꯏꯕꯗꯨ ꯌꯥꯝ ꯅꯨꯛꯅꯤꯡꯉꯤ ꯑꯩꯈꯣꯏ ꯖꯤꯄꯥꯟꯒꯤꯁꯤꯅ ꯂꯩꯇꯦ ꯅꯪ ꯅꯪ ꯑꯩꯈꯣꯏ ꯆꯦꯄꯥꯟꯒꯤꯁꯦ ꯗꯥꯎ ꯂꯩꯇꯦ ꯍꯥꯏꯕ
ꯍꯣꯏ
ꯑꯗꯨꯒ ꯅꯪꯒ ꯀꯣ ꯅꯆꯦ ꯅꯅꯥꯎ ꯈꯥꯛꯇ ꯗꯥꯎ ꯂꯩꯔꯒ ꯂꯩꯔꯝꯃꯦ ꯍꯥꯏꯌꯦ ꯂꯩ ꯑꯇꯏꯗꯤ ꯌꯥꯗꯦ ꯍꯥꯏꯌꯦ
ꯑꯩ ꯅꯣꯛꯅꯤꯡꯉꯤ
ꯑꯗꯨꯒꯤ ꯑꯗꯨꯒꯤ ꯋꯥꯕ ꯐꯣꯡꯗꯣꯛꯂꯒ ꯂꯩ ꯑꯦ
ꯂꯩꯇꯦ ꯍꯥꯏ ꯆꯨꯝꯁꯨ ꯆꯨꯝꯕ
ꯅꯠꯇ꯭ꯔꯣ ꯑꯇꯥꯏꯗꯣ
ꯆꯨꯝꯗꯤ ꯆꯨꯝꯃꯦꯗ
ꯅꯣꯛꯅꯤꯡꯕꯅ ꯑꯩꯗꯤ
ꯀꯅꯥꯅ ꯍꯥꯏꯕ꯭ꯔꯥ
ꯃꯥꯅ ꯍꯥꯏꯔꯛꯄꯅꯦ ꯑꯩꯉꯣꯟꯗ
ꯑꯩꯈꯣꯏꯒꯤ ꯏꯃꯥꯟꯅꯕꯤ ꯃꯈꯣꯡ ꯅꯥꯕꯤꯗꯨꯔꯣ
ꯅꯠꯇꯦ ꯅꯠꯇꯦ ꯄꯤꯌꯅꯣ ꯄꯥꯏꯕꯤꯗꯣ
ꯑꯣ ꯑꯣ ꯃꯥꯁꯦ ꯑꯩꯈꯣꯏ ꯄꯤꯌꯅꯣ ꯄꯥꯢꯕ ꯅꯨꯄꯤꯁꯨꯀꯣ
ꯎꯝ
ꯆꯤꯟꯗꯗꯤ ꯅꯨꯄꯥꯒ ꯅꯨꯡꯁꯤꯅꯤꯡꯗ꯭ꯔꯦ ꯍꯥꯏꯔꯁꯨ ꯀꯣ ꯎꯝ ꯁꯤ ꯑꯃꯨꯛꯀ ꯂꯥꯏꯕꯨꯗꯤ ꯂꯩꯅꯤꯡꯈ꯭ꯔꯦꯃ ꯅꯍꯥꯟꯗꯤ ꯗꯦꯜꯍꯤ ꯍꯦꯛ ꯍꯥꯏꯕꯅꯦ ꯑꯩꯉꯣꯟꯗ ꯅꯨꯄꯥ ꯐꯥꯕ ꯂꯥꯏꯔꯗꯤꯀꯣ ꯑꯩꯁꯨ ꯑꯃꯨꯛ ꯀ ꯌꯥꯏꯌꯦ ꯍꯥꯏꯔꯝꯃꯦ ꯍꯥꯏꯕꯗꯤ ꯅꯨꯄꯥ ꯂꯩꯕꯁꯦ ꯌꯥꯝ ꯀꯔꯤ ꯍꯥꯏꯁꯤꯔꯥ ꯑꯩꯈꯣꯏꯕꯨ ꯄ꯭ꯔꯦꯁꯔ ꯄꯤꯗ꯭ꯔꯗꯤ ꯑꯗꯨꯝ ꯅꯨꯡꯉꯥꯏꯕꯅꯦ ꯀꯔꯤ ꯍꯥꯏꯁꯤꯔꯥ ꯑꯩꯈꯣꯏꯅ ꯅꯨꯡꯉꯥꯏꯇꯕꯒꯨꯝ ꯇꯧꯕ ꯀꯥꯟꯗ ꯃꯣꯏꯗ ꯐꯣꯡꯗꯣꯛꯄꯁꯤ ꯀꯔꯤ ꯍꯥꯏꯁꯤꯔꯥ ꯑꯗꯨ ꯕꯦꯁ ꯐ꯭ꯔꯦꯟ ꯀꯔꯤ ꯀꯔꯤ ꯍꯥꯏꯁꯤ꯭ꯔꯥ ꯈꯪꯗꯦꯗ ꯑꯗꯨꯝ ꯋꯥ ꯃꯌꯥꯝ ꯇꯥꯔꯒ ꯍꯥꯏꯕꯗꯤ ꯃꯣꯏꯁꯨ ꯃꯤ ꯑꯇꯣꯞꯄꯗꯤ ꯑꯗꯨꯝ ꯁꯥꯎꯔꯒ ꯂꯩꯔꯅꯤ ꯑꯗꯨꯅ ꯑꯩꯈꯣꯏꯅ ꯇꯥꯎꯕꯁꯤꯡꯗꯣ ꯃꯣꯏꯗꯤ ꯁꯥꯎꯔꯁꯨ ꯑꯃꯨꯛꯀ ꯑꯗꯨꯝ ꯅꯨꯡꯁꯤꯌꯦ ꯑꯩ ꯀꯔꯤ ꯍꯥꯏꯁꯤꯔꯥ ꯁꯥꯎꯔꯁꯨ ꯑꯗꯨꯝ ꯃꯇꯝ ꯈꯛꯇ ꯑꯣꯏꯔꯅꯤꯅ
ꯑꯩ ꯏꯆꯦ ꯑꯃ ꯑꯥꯗ ꯂꯩꯕꯗꯣ ꯃꯥꯁꯨ ꯍꯥꯏꯔꯛꯑꯦ ꯅꯪ ꯅꯪ ꯂꯩꯇꯕꯩꯅꯦ ꯍꯦꯛ ꯂꯥꯏꯔꯗꯤ ꯂꯩꯇ꯭ꯔꯗꯤꯀꯣ ꯌꯥꯝ ꯅꯨꯡꯉꯥꯏꯇꯕꯅꯦ ꯍꯥꯏꯌꯦ ꯆꯨꯨꯝꯕꯔꯥꯁꯦ
ꯀꯥꯔꯤ ꯍꯥꯏꯕ꯭ꯔꯣ
ꯑꯩ ꯑꯩ ꯂꯩꯇꯕꯒꯤ ꯈꯥꯡ ꯑꯩ ꯂꯩꯇꯕꯒꯤ ꯈꯥꯡ ꯇꯥꯕꯥꯒꯤꯅꯦꯕ ꯍꯥꯏꯕ ꯑꯗꯣ ꯂꯥꯏ ꯂꯥꯏꯔꯒ ꯍꯦꯛ ꯂꯥꯛꯇ꯭ꯔꯗꯤ ꯂꯩꯇ꯭ꯔꯗꯤ ꯅꯨꯡꯉꯥꯏꯇꯕꯅꯦ ꯍꯥꯏꯕ
ꯑꯩꯗꯤ ꯑꯗꯨꯝ ꯂꯥꯏꯕꯅꯤꯅ ꯈꯪꯗꯦ ꯑꯗꯨ ꯃꯤ ꯃꯌꯥꯝꯅꯁꯨ ꯍꯥꯏꯕꯨꯗꯤ ꯍꯥꯏ ꯇꯣꯏꯔꯁꯨ ꯈꯪꯗꯦ ꯑꯗꯨꯕꯨꯗꯤ ꯑꯩꯗꯤ
ꯑꯥ ꯌꯥꯝꯅ ꯍꯥꯔꯠ ꯑꯣꯏꯕ ꯃꯤ ꯑꯣꯏꯔꯗꯤꯀꯣ ꯑꯗꯨꯕꯨ ꯑꯗꯨ ꯊꯣꯛꯑꯣꯏ ꯑꯗꯨ ꯑꯣꯏꯔꯁꯨ ꯂꯩꯕꯗꯤ ꯂꯩ ꯍꯥꯏꯕ
ꯌꯥꯝ ꯐꯥꯕ ꯍꯥꯏꯕꯗꯤ ꯁꯨꯃꯥꯏ ꯃꯦꯆꯤꯑꯣꯔ ꯈꯔ ꯇꯥꯎꯕ ꯎꯝ ꯅꯨꯡꯁꯤꯌꯦ ꯐꯅꯦ ꯐꯕꯅꯦ ꯑꯩꯈꯣꯏ ꯑꯗꯨꯝ ꯋꯥꯗꯕꯤꯗ ꯑꯗꯨꯝ ꯂꯩꯕꯗꯣ
ꯑ ꯉꯥꯏꯔꯁꯨ ꯀꯣ ꯍꯧꯖꯤꯛꯇꯤ ꯏꯅ ꯀꯩꯁꯨ ꯉꯥꯡꯉꯔꯣꯏ ꯍꯥꯏꯗꯤ ꯃꯇꯥ ꯑꯃ ꯑꯣꯏꯕꯒꯤꯅꯠ ꯕꯒꯤꯅꯦꯕ ꯃꯇꯥꯝ ꯑꯣꯏꯕꯒꯤ ꯑꯗꯨꯒꯨꯝꯕꯗꯣ ꯇꯥꯎꯕꯅꯦꯕ
ꯍꯩ ꯍꯩ ꯍꯣꯏ ꯍꯥ
ꯐꯖꯥ ꯐꯖꯥꯕ ꯂꯥꯛꯂꯁꯨ
ꯍꯣꯏ ꯂꯥꯛꯄ ꯑꯣꯏꯌꯣ
ꯑꯩ
ꯑꯩꯈꯣꯏ ꯑꯩꯈꯣꯏꯒꯤ ꯏꯃꯥꯟꯅꯕꯤ ꯑꯃ ꯄꯦꯅꯣ ꯄꯥꯏꯕꯤꯗ ꯑꯩꯈꯣꯏ ꯍꯥꯟꯅ ꯃꯣꯏ ꯑꯅꯤ ꯅꯨꯡꯁꯤꯔꯒ ꯅꯨꯄꯥꯗꯣ ꯑꯩꯈꯣꯏꯗꯤ ꯌꯥꯝ ꯊꯥꯖꯕꯗꯣ
ꯍꯣꯏ
ꯁꯨꯃꯥꯏꯅ ꯇꯧꯋꯤꯀꯣ ꯁꯨꯃꯥꯏꯅ ꯇꯧꯔꯝꯒꯅꯤ ꯍꯥꯏꯕꯁꯦ ꯈꯟꯗꯦ ꯑꯗꯨꯒ ꯃꯥꯁꯦ ꯃꯄꯥꯟ ꯈꯛꯇꯅꯦ ꯐꯥꯕ ꯃꯅꯨꯡꯗꯅꯦ ꯌꯥꯗꯦꯅ ꯍꯥꯏꯔꯛꯑꯦ
ꯍꯣꯏ ꯑꯗꯨꯝ ꯍꯦꯛ ꯇꯧꯔꯈ꯭ꯔꯗꯤꯀꯣ ꯃꯉꯣꯟꯗ ꯂꯣꯏ ꯍꯪꯕꯅꯦ ꯍꯥꯏꯗꯣꯛꯅꯤꯡꯕꯅꯦ ꯍꯥꯏꯗꯤ ꯃꯇꯝꯗꯨꯗꯤ ꯑꯩꯗꯤ ꯅꯨꯡꯁꯤꯕꯅꯤꯅꯀꯣ ꯈꯥꯡꯉꯁꯨ ꯑꯦꯕ
ꯍꯣꯏ ꯍꯣꯏ
ꯃꯥꯏꯔꯦ ꯍꯦꯛ ꯇꯧꯔꯒ ꯋꯥꯔꯤꯗꯣ
ꯃꯣꯏ ꯑꯅꯤ
ꯅꯥ ꯅꯍꯥꯟ ꯑꯥ ꯑꯗꯨꯝ ꯊꯥꯛ ꯀꯌꯥꯗꯤ ꯁꯨꯔꯝꯕ꯭ꯔꯥ ꯈꯪꯗꯦ ꯃꯣꯏꯅ ꯇꯣꯛꯄꯗꯣ ꯖꯨꯟꯗꯔ ꯑꯦꯄ꯭ꯔꯤꯜ ꯃꯦꯗꯔ ꯈꯪꯗꯦ ꯑꯩ ꯀꯥꯎꯔꯦ
ꯃꯥꯗꯣ ꯑꯩꯈꯣꯏ ꯑꯥ ꯄꯥꯁꯨ ꯍꯣꯏ ꯁꯦꯂꯦꯕ꯭ꯔꯦꯠ ꯇꯧꯋꯤꯗꯅ
ꯍꯣꯏ
ꯑꯗꯨ ꯃꯇꯝꯗ ꯐꯥꯎ ꯃꯥꯁꯦ ꯅꯨꯡꯉꯥꯏꯗꯕ ꯃꯥꯜꯅꯤ ꯍꯥꯔ ꯇꯥꯎꯕ ꯃꯥ
ꯑꯃꯨꯛ ꯂꯥꯛꯄꯒꯤꯀꯣ ꯃꯥꯅ
ꯍꯣꯏ ꯍꯣꯏ
ꯑꯗꯨꯒꯤ ꯃꯇꯝꯗꯔ ꯃꯥ ꯑꯃꯨꯛ ꯂꯥꯛꯑꯦ ꯀꯣ
ꯑꯩ ꯍꯥꯏꯒꯦ
ꯀꯔꯤ
ꯋꯥꯕꯗꯤ ꯌꯥꯝ ꯋꯥꯏ ꯍꯥꯏꯕꯅꯦꯕ
ꯑ ꯑꯃꯨꯛꯀ ꯂꯥꯛꯑꯦ ꯍꯥꯏ ꯑꯗꯨꯒ ꯑꯗꯨ ꯃꯇꯝ ꯑꯃꯗ ꯑꯩꯅ ꯅꯝꯕꯔꯒ ꯗꯤꯂꯦꯠ ꯇꯧꯈ꯭ꯔꯣ ꯅ ꯅꯣꯏꯅꯤ ꯂꯩ ꯑ ꯅꯝꯕꯔꯒ ꯗꯤꯂꯦꯠ ꯇꯧꯈ꯭ꯔꯣ ꯑꯩꯗꯤ ꯅꯨꯡꯁꯤꯕ ꯅꯨꯡꯁꯤꯗ꯭ꯔꯦꯗ ꯑꯩꯒꯤ ꯏꯌꯥꯝꯕ ꯑꯣꯏꯁꯨ ꯑꯩꯅ ꯑꯁꯨꯃꯥꯏꯅ ꯍꯥꯏꯔ ꯀꯥꯟꯗ ꯃꯥ ꯐꯣꯟ ꯅꯝꯕꯔ ꯐꯥꯎ ꯗꯤꯂꯤꯠ ꯇꯕꯅꯤ ꯁꯤꯌꯦ ꯍꯥꯏꯌꯦ ꯑꯗꯨꯒ ꯅꯍꯥꯟ ꯑꯩ ꯀꯣꯜ ꯇꯧꯔꯒ ꯑꯗꯨꯒꯤ ꯋꯥꯔꯤꯁꯨ ꯑꯩꯈꯣꯏ ꯏꯃꯥꯅ ꯂꯤꯊꯣꯛꯄꯀꯣ ꯑꯗꯨ ꯀꯥꯟꯗ ꯅꯪ ꯅꯝꯕꯔ ꯐꯥꯎ ꯗꯤꯂꯦ ꯇꯥꯕ ꯅꯨꯡꯁꯤꯌꯦ ꯍꯥꯏꯕ ꯇꯝ ꯂꯥꯏꯀꯣ ꯍꯥꯏꯔ ꯀꯥꯟꯗ ꯃꯥ ꯅꯣꯛꯔꯒ ꯑꯁ ꯇꯜꯂꯤꯀꯣꯅ
ꯑꯩ ꯑꯍꯥꯟꯕ ꯑꯁꯤꯗ ꯂꯥꯛꯄ ꯀꯥꯟꯗ ꯐꯥꯎ ꯃꯥꯁꯦ ꯀꯩꯅꯣꯝ ꯇꯧꯕꯅꯦ ꯃꯥ ꯑꯥ ꯑꯩ ꯃꯥꯅ ꯏꯁꯥꯏ ꯊꯔꯥꯛꯄꯒꯨꯝꯕꯗꯣ ꯇꯥꯔꯒ ꯃꯥꯒꯤ ꯃꯤꯅꯤꯡꯗꯣ ꯑꯗꯨꯝ ꯇꯥꯔꯒ ꯃꯥꯁꯦ ꯀꯩꯅꯣꯝ ꯇꯥꯕꯅꯦꯕ ꯑꯗꯨꯅ ꯃꯥꯒꯤ ꯋꯥꯍꯩꯗꯤ ꯑꯗꯨꯝ ꯇꯥꯎꯗꯦ ꯈꯣꯠꯇꯦ
ꯍꯣꯏ ꯍꯣꯏ ꯆꯨꯃꯦ ꯆꯨꯃꯦ
ꯑꯩꯈꯣꯏ ꯈꯥꯡꯉꯦꯕ ꯃꯥ ꯃꯥꯒꯤ ꯋꯥꯍꯩꯗꯨꯗ ꯈꯪꯉꯦꯕ
ꯑꯗꯨꯒ ꯃꯆꯤꯟꯅꯗꯤ ꯍꯥꯏ ꯑꯗꯨꯒ ꯃꯅꯨꯡꯗꯗꯤ ꯃꯥꯁꯦ ꯈꯔ ꯈꯤꯇꯪꯗꯤ ꯄꯥꯝꯕꯅꯦ ꯑꯩꯈꯣꯏꯒꯤ ꯏꯃꯥꯟꯅꯕꯤ ꯇꯔꯥ ꯐꯥꯕꯤꯗꯣ ꯃꯣꯏꯅꯤ ꯂꯩꯃꯤꯟꯅꯩꯗꯅ ꯑꯗꯨꯒ ꯅꯨꯄꯥꯅ ꯄꯦ ꯍꯦꯛ ꯂꯥꯛꯑꯦ ꯇꯥꯕ ꯀꯥꯟꯗ ꯃꯥꯁꯦ ꯀꯩꯅꯣꯝ ꯇꯥꯎꯋꯦ ꯃꯥꯒꯤ ꯃꯆꯦꯅꯗꯤ ꯑꯗꯨꯝ ꯀꯥꯏꯁꯨ ꯇꯥꯎꯗꯕꯒꯨꯝ ꯇꯧꯏꯗꯨ ꯑꯣꯏꯔꯁꯨ ꯃꯅꯨꯡꯗ ꯑꯃ ꯂꯥꯏꯌꯦ ꯎ ꯍꯥꯎꯋꯦꯅꯀꯣ
ꯑꯩꯉꯣꯟꯗ ꯑꯗꯨ ꯅꯨꯃꯤꯠꯇꯣ ꯑꯩꯉꯣꯟꯗ ꯀꯣꯜ ꯇꯧꯔꯛꯑꯦꯕ ꯃꯥꯗꯣꯕꯨꯗꯤ ꯅꯣꯛꯑꯦ ꯑꯗꯨ ꯑꯣꯏꯔꯁꯨ ꯃꯤꯒꯤ ꯃꯑꯣꯡꯗꯣ
ꯍꯣꯏ ꯑꯗꯨꯅꯦ
ꯏꯕ ꯐꯥꯔꯦ ꯃꯥꯅ ꯑꯗꯨꯃꯥꯏꯟ ꯇꯧꯔꯗꯤ
ꯑꯗꯨꯒꯤꯅꯤ ꯃꯥꯅ ꯇꯣꯛꯄꯅ ꯐꯥꯔꯦꯗ ꯑꯗꯨ ꯅꯨꯄꯥꯁꯨ꯫
ꯌꯥꯝ ꯐꯥꯕꯁꯨ ꯅꯠ
ꯌꯥꯝ ꯐꯥꯒ꯭ꯔꯦ ꯃꯥ ꯍꯣꯏ ꯌꯦꯡꯉꯨꯗꯣ ꯍꯧꯖꯤꯛꯐ ꯅꯨꯄꯤꯗ ꯂꯩꯔꯒ ꯀꯣꯜ ꯇꯧꯔꯛꯄ
ꯑꯗꯨꯒꯤꯅꯤ ꯑꯗꯨꯒꯤꯅꯤ ꯆꯨꯝꯃꯦ ꯃꯥ ꯅꯨꯄꯥꯗ ꯑꯁ ꯇꯣꯛꯅꯤꯡꯕꯒꯤ ꯋꯥ ꯑꯃ ꯌꯥꯝ ꯉꯥꯡꯅꯔꯛꯄꯗꯣ
ꯎꯝ
ꯅꯨꯄꯥ ꯅꯨꯄꯥꯒ ꯃꯥꯟꯂꯦ ꯑꯩꯅꯍꯥꯟ ꯁꯛꯅꯤꯡꯕ ꯑꯃꯥ ꯂꯩ ꯑꯩꯈꯣꯏꯒꯤ ꯏꯅꯥꯎꯅꯨꯄꯥꯒꯤ ꯃꯃꯥꯡꯗ
ꯎꯝ ꯅꯍꯥꯟ ꯅꯪ ꯍꯥꯏꯌꯦ
ꯎꯝ ꯇꯥꯎꯔꯛꯄꯗꯣ ꯑꯁ ꯍꯥꯏꯗꯤ
ꯑꯩꯗꯤꯀꯣ ꯃꯣꯏ ꯃꯣꯏ ꯑꯅꯤꯒꯤꯁꯦ ꯀꯔꯤ ꯇꯥꯡꯗꯒꯤ ꯀꯩ ꯀꯔꯤꯗ ꯃꯇꯥꯡꯗꯒꯤ ꯇꯧꯈ꯭ꯔꯕꯅꯣ ꯑꯩ ꯍꯥꯏꯁꯦ ꯑꯩ ꯑꯦꯛꯖꯦꯛ ꯈꯪꯗꯦ
ꯅꯨꯄꯥꯅꯀꯣ
ꯅꯨꯄꯥꯅ ꯑꯗꯨꯝ ꯅꯨꯄꯤꯒꯤꯁꯦ ꯇꯁꯨ ꯑꯗꯨꯝ ꯍꯜꯂꯦ ꯍꯥꯏꯕꯗꯤ ꯈꯪꯉꯦ
ꯑ ꯑꯗꯨꯒ ꯑꯗꯨꯒꯤ ꯃꯇꯝ ꯗ ꯃꯥꯁꯦ ꯑꯥꯗ ꯆꯠꯂ‌ꯦꯗꯅ ꯑꯥꯗ ꯆꯠꯂꯒ ꯃꯣꯏ ꯑꯅꯤ ꯄꯥꯎ ꯐꯥꯎꯅꯥꯕꯗ ꯑꯗꯨꯝ ꯐꯖꯅ ꯄꯥꯎ ꯐꯥꯎꯅꯗ꯭ꯔꯤ ꯍꯥꯏꯌꯦꯕ ꯑꯗꯨꯒ ꯅꯍꯥꯟ ꯑꯩꯉꯣꯟ ꯅꯍꯥꯟ ꯇ‌ꯦꯛꯁ ꯑꯦ ꯑꯩꯈꯣꯏ ꯑꯅꯤꯒꯤ ꯋꯥꯔꯤꯁꯤ ꯉꯁꯤ ꯇꯣꯛꯅꯕꯒꯤ ꯍꯥꯏꯁꯤꯔ ꯈꯪꯗꯦ ꯍꯥꯏꯔꯒꯥꯟꯅ ꯑꯩꯅ ꯑ ꯅꯣꯏ ꯑꯅꯤꯗꯣ ꯁꯨꯃꯥꯏꯅ ꯂꯥꯏꯒꯅꯨ ꯇꯣꯛꯀꯦ ꯍꯥꯏꯔꯗꯤ ꯑꯃꯨꯛꯀ ꯇꯣꯛꯈ꯭ꯔꯣ ꯇꯣꯛꯇꯕꯒꯨꯝ ꯑꯗꯨꯝ ꯅꯨꯡꯁꯤꯕ ꯃꯤꯗꯤ ꯄꯥꯜꯂꯒ ꯑꯗꯨꯝ ꯄꯥꯎ ꯍꯣꯎꯅꯔꯗꯤ ꯀꯔꯤ ꯀꯥꯟꯅꯒꯅꯤ ꯅꯪꯁꯨ ꯃꯨꯚ ꯑꯣꯟ ꯇꯧꯅꯕꯒꯤ ꯃꯥꯁꯨ ꯃꯨꯚ ꯑꯣꯟ ꯇꯧꯅꯕꯒꯤ ꯇꯥꯎꯈꯔꫭ ꯇꯣꯛꯈ꯭ꯔꯁꯦ ꯐꯖꯥꯅ ꯇꯣꯛꯈ꯭ꯔꯣꯅꯀꯣ ꯃꯉꯣꯟꯗ ꯑꯩ ꯍꯥꯏꯕꯥꯟꯗ ꯑꯁ ꯇꯣꯛꯑꯒꯦꯅ ꯑꯗꯨꯒ ꯅꯨꯄꯥꯅ ꯑꯇꯣꯞꯄ ꯃꯣꯏꯒꯤ ꯋꯥꯔꯤꯁꯦ ꯑꯗꯨꯝ ꯇꯥꯎꯕꯅꯦ ꯎꯝ ꯅꯨꯄꯤꯒꯤ ꯁꯥꯏꯠꯇꯒꯤ ꯀꯣ
ꯎꯝ
ꯋꯥ ꯃꯌꯥꯝ ꯂꯥꯛꯑꯦꯅꯀꯣ ꯑꯗꯨꯒ ꯋꯥ ꯃꯌꯥꯝꯁꯨ ꯂꯥꯛꯑꯦ ꯑꯗꯨꯒ ꯐꯦꯝꯂꯤꯒꯤ ꯄ꯭ꯔꯦꯁꯔꯁꯨ ꯐꯦꯝꯂꯤ ꯄ꯭ꯔꯣꯕ꯭ꯂꯦꯝꯁꯨ ꯌꯥꯝ ꯂꯥꯛꯌꯦ ꯑꯗꯨꯒꯤ ꯃꯍꯥ ꯋꯥꯔꯦꯅ ꯑꯗꯨꯝ ꯇꯣꯛꯄꯅꯦꯕ ꯑꯗꯨꯗꯒꯤ ꯍꯥꯎꯕꯅꯦꯕ ꯃꯣꯏꯒꯤ ꯋꯥꯔꯤ ꯇꯣꯛꯄꯗꯣ ꯑꯗꯨꯅ ꯄ꯭ꯔꯣꯕ꯭ꯂꯦꯝꯁ ꯐꯥꯎꯗꯤ ꯑꯗꯨꯗꯒꯤ ꯍꯥꯎꯕꯅꯦꯕ ꯑꯗꯨꯝ ꯇꯥꯔꯃꯣꯏ ꯍꯣꯏ ꯑꯗꯨ ꯇꯥꯔꯥꯝꯃꯔꯣꯏ ꯃꯥꯅ ꯍꯥꯏꯕꯗꯤ ꯅꯨꯄꯤ ꯑꯃ ꯂꯥꯛꯏꯕꯒꯤ ꯑꯗꯨ ꯉꯥꯡꯕ ꯑꯩꯗꯤ ꯃꯥꯂꯦꯅ ꯑꯩꯗꯤ ꯈꯜꯂꯦ ꯅꯨꯄꯤꯒꯤ ꯌꯨꯝꯅ ꯋꯥ ꯉꯥꯡꯁꯨ ꯇꯥ ꯇꯥꯒꯅꯤ ꯍꯥꯏꯕ ꯑꯩꯗꯤ ꯍꯥꯏꯕꯗꯤ ꯈꯤꯇꯥꯡꯗꯤ ꯑꯥꯏꯗꯤꯌꯥ ꯂꯥꯏꯕ ꯌꯥꯏ ꯍꯥꯏꯕꯅꯤꯗ
ꯑꯗꯣ ꯑꯩ ꯍꯥꯏꯕꯤꯒꯦ ꯑ ꯑꯗꯨꯒꯤ ꯃꯇꯥꯡꯗꯀꯣ ꯃꯥꯒꯤ ꯁꯦ ꯃꯥꯒꯤ ꯂꯩꯃꯤꯟꯅꯕꯅ ꯂꯩꯏꯗꯅ
ꯍꯣꯏ ꯑꯃꯗꯨꯔꯣ ꯑꯥ ꯍꯣꯏ ꯍꯣꯏ
ꯍꯣꯏ ꯑꯅꯤꯗꯤ ꯅꯍꯥꯟ ꯈꯠꯅꯥꯏ ꯍꯥꯏꯕꯅꯦ
ꯑꯣ ꯑꯗꯨꯒꯤ ꯋꯥꯗꯨꯕꯨ ꯂꯣꯏ
ꯑꯗꯨꯅꯤ ꯑꯗꯨꯅꯦ ꯎꯝ ꯅꯨꯄꯤ ꯅꯨꯄꯤꯁꯨ ꯍꯥꯏꯕꯅꯦ ꯃꯥꯁꯨ ꯋꯥ ꯂꯥꯎꯔꯤꯁꯦ ꯑꯩ ꯅꯨꯡꯁꯤꯗꯕꯩꯅꯦꯅꯀꯣ
ꯑꯗꯨꯒꯤꯅꯦ ꯆꯨꯝꯃꯦ ꯍꯥꯏꯕꯗꯤ ꯁꯥꯎꯔꯗꯤ ꯑꯗꯨꯝ ꯁꯥꯎ ꯁꯥꯎꯔꯗꯤ ꯋꯥ ꯃꯌꯥꯝ ꯑꯩꯈꯣꯏ ꯈꯟꯗꯣꯛꯄꯗ ꯋꯥ ꯉꯥꯡꯕ ꯌꯥꯏ ꯗꯔꯒ ꯑꯗꯨꯒꯤ ꯅꯨꯄꯤꯒꯤ ꯁꯥꯏꯗ ꯋꯥ ꯇꯥꯔꯁꯨ ꯑꯗꯨ ꯃꯥ ꯅꯨꯄꯥ ꯊꯣꯛꯑꯗꯤ ꯑ ꯑꯗꯨꯒꯤ ꯋꯥꯗꯨ ꯂꯥꯎꯗꯤ ꯀꯩꯁꯨ ꯀꯥꯏꯗꯦ ꯇꯥꯎꯕ ꯌꯥꯏ ꯍꯥꯏꯕ ꯑꯗꯨꯅ ꯑꯩꯗꯤ
ꯁꯤꯁꯨ ꯄꯥꯏꯅꯦ
ꯅꯨꯡꯁꯤꯗꯕꯩ ꯃꯥ ꯅꯨꯄꯤ ꯑꯃ ꯂꯥꯛꯕꯒꯤꯅꯤ
ꯍꯥꯟꯕ ꯒ꯭ꯌꯥꯟ ꯇꯥꯗꯦ ꯑꯩꯈꯣꯏꯗꯤ ꯁꯤꯔꯤꯌꯁ ꯑꯣꯏꯔꯒ
ꯌꯥꯝ ꯇꯥꯎꯋꯦꯗ
ꯎꯝ
ꯍꯪꯉ‌ꯦ ꯑꯩꯁ‌ꯦ ꯃꯒꯨꯟ ꯑꯁ ꯑꯩ ꯑꯁꯤꯒꯤ ꯆꯍꯤꯗꯒꯤ ꯃꯒꯨꯟ ꯌꯥꯝ ꯈꯥꯡꯉꯦ ꯑꯩꯁꯦ ꯃꯥꯕꯨ ꯑꯩꯈꯣꯏꯒꯤ ꯏꯃꯥꯟꯅꯕꯤ ꯇꯔꯥ ꯐꯥꯕꯤꯗ ꯑꯍꯣꯏ ꯅꯨꯄꯤ ꯄꯥꯡꯉꯦ ꯍꯥꯏꯕꯗ ꯋꯥꯗꯣ ꯑꯁ ꯑꯩꯗꯤ ꯁꯥꯎꯅꯤꯡꯕꯅꯦ꯫ ꯀꯣ ꯑꯥꯕꯣ ꯍꯥꯏꯕꯗꯤ ꯅꯨꯄꯤ ꯀꯔꯤꯒꯤ ꯄꯥꯡꯔꯒ ꯃꯉꯣꯟꯗ ꯇꯧꯕꯤꯔꯕ꯭ꯔꯣ ꯍꯥꯏꯕꯅꯤꯗ ꯃꯥꯌ ꯄꯥꯉꯦ ꯍꯥꯏꯕ ꯃ꯫
ꯑꯩꯈꯣꯏ ꯍꯥꯏꯗꯤ ꯐꯥꯒꯤ ꯇꯥꯎꯔꯒ ꯌꯥꯝ ꯄꯥꯡꯉꯦ ꯍꯥꯏꯕꯗꯤ ꯑꯇꯣꯞꯄꯅꯤꯅ ꯃꯤꯉꯣꯟꯗ ꯄꯥꯡꯉꯦ ꯍꯥꯏꯕꯁꯦ ꯑꯩꯗꯤ
ꯑꯗꯨꯒꯤꯅꯤ ꯃꯤꯕꯨꯗꯤ
ꯑꯩꯉꯣꯟꯗꯁꯨ ꯍꯩꯔꯛꯄꯗꯨꯁꯨ ꯑꯩꯁꯨ ꯑꯗꯨꯁꯨ ꯌꯦꯡꯅꯤꯡ ꯍꯥꯏꯅꯤꯡ ꯌꯥꯅꯤꯡꯗꯦ꯫
ꯃꯤ ꯍꯥꯏꯕꯗꯤ ꯑꯁꯣꯏꯕ ꯃꯇꯝꯁꯨ ꯂꯥꯏꯕ ꯇꯥꯔꯦ ꯍꯥꯏꯕ꯫ ꯃꯣꯏꯗꯤ ꯑꯁꯣꯏꯕ ꯂꯩꯥꯏꯇꯕꯒꯨꯝꯕ ꯀꯣ ꯗꯨꯝ ꯇꯨꯎꯔꯒ ꯂꯩ꯫ ꯂꯩꯔ ꯑꯗꯨ ꯁꫭꯏ ꯁꯣꯏꯕꯗꯣ ꯀꯥꯎꯟ ꯇꯧꯔꯗꯤ ꯃꯣꯏꯁꯨ ꯄꯥꯡꯕꯅꯤꯗꯅ ꯑꯗꯨꯗꯤ꯫
ꯍꯣꯏ ꯍꯥꯏꯅꯤꯡꯁꯨ ꯑꯩꯈꯣꯏꯒꯤ ꯇꯥꯕ꯭ꯔꯥ꯫
ꯇꯥꯕ꯭ꯔꯣ꯫
ꯑꫭ ꯇꯥꯌꯦ ꯇꯥꯌꯦ ꯇꯥꯏ꯫
ꯎꯝ꯫
ꯍꯩꯅꯤꯡꯔꯁꯨꯀꯣ ꯈꯣꯏꯒꯤ ꯃꯃꯥꯡꯗ ꯍꯥꯏꯗ꯭ꯔꯗꯤ ꯈꯔꯥ ꯐꯥꯏꯅ꯫ ꯗꯦꯔꯦꯛ-ꯗꯦꯔꯦꯛ ꯍꯥꯏꯕꯗꯣ ꯍꯥꯏꯗꯤ ꯃꯤꯑꯣꯏ ꯑꯣꯏꯕꯒꯤ
ꯑꯗꯨꯒꯤꯅꯤ ꯅꯍꯥꯟꯁꯨꯀꯣ ꯍꯩꯅꯧ ꯃꯌꯥꯝ ꯄꯨꯔꯀꯥꯟꯗ ꯃꯅꯨꯡꯗ ꯃꯨꯟꯕ ꯑꯩꯅ ꯂꯥꯏꯇꯦ ꯑꯃ ꯑꯅꯤ ꯈꯛꯇ ꯌꯥꯎꯋꯦ ꯑꯗꯨꯁꯨ ꯃꯆꯥ ꯑꯣꯏ ꯍꯥꯏ ꯀꯥꯟꯗ ꯈꯔ ꯊꯝꯕꯅꯦ ꯅꯨꯄꯤ ꯍꯥꯏꯕꯁꯤꯗꯤ ꯌꯥꯝ ꯄꯥꯡꯉꯦꯗꯀꯣꯅ ꯍꯥꯏꯔꯦ꯫
ꯍꯩꯁ꯫
ꯑꯩꯗꯤ ꯁꯥꯎꯅꯤꯡꯕꯀꯣ ꯑꯗꯨ ꯍꯩꯅꯧ ꯌꯦꯡꯉꯣ ꯑꯅꯥꯎ ꯑꯥ ꯃꯨꯟꯕ ꯂꯥꯏꯇꯕ ꯐꯪꯗꯕ